ꯁꯤꯗꯅꯣ
ꯍꯣꯡ ꯉꯥꯏꯊꯣꯛꯑꯣꯏꯅ ꯑꯗꯨꯝ ꯇꯨꯝꯃꯒ ꯂꯩꯌꯦꯦꯗ
ꯑꯦ ꯁꯤꯗ ꯃꯦꯀꯞ ꯀꯟꯅ ꯇꯧꯔꯤ ꯁꯤꯗ ꯀꯟꯅ ꯃꯦꯀꯞ ꯇꯧꯔꯤꯌꯦ
ꯑ ꯏꯁꯁ ꯇꯧꯔꯤꯕꯣ ꯍꯧꯖꯤꯛꯐꯥꯎ ꯅꯣꯡꯗꯥꯥꯡꯒꯗ ꯀꯔꯤ ꯇ ꯉꯥꯏꯔꯣ ꯄꯥꯝꯃꯨꯑꯦ
ꯇ꯭ꯔꯥꯏ ꯇꯧꯕꯅꯤ ꯃꯥ ꯗꯦꯠ ꯀꯌꯥꯗꯔ ꯃꯦꯀꯞ ꯂꯩꯕꯒꯤ ꯂꯥꯏ ꯃꯦꯀꯥꯞꯗ ꯇ꯭ꯔꯥꯏ ꯇꯧꯕ ꯏꯕꯥꯅꯤꯒꯤ ꯑꯣꯜ ꯑꯦꯀꯥꯎꯟꯗꯣ ꯑꯃꯨꯛ ꯆꯪꯒꯦꯔꯥꯀꯣ
ꯈꯪꯗꯦ ꯑꯗꯨꯒꯤꯅꯦ ꯑꯩ ꯑꯩꯗꯤ ꯍꯧꯖꯤꯛ ꯐꯥꯎ ꯑꯣꯜꯗꯣ ꯄꯥꯏꯔꯤꯌꯦ ꯍꯌꯦꯡ ꯑꯅꯥꯎꯕꯗ ꯁꯦꯝꯒꯦ ꯇꯧꯕꯅꯦ
ꯑꯩ ꯍꯧꯖꯤꯛ ꯈꯛꯇ ꯂꯣꯛ ꯑꯥꯎꯞ ꯑꯃꯨꯛ ꯇꯧꯕꯅꯦ ꯑꯩꯒꯤꯗꯤ ꯑꯩꯒꯤꯗꯤ ꯋꯥꯟ ꯊꯥꯎꯖꯟꯒ ꯊ꯭ꯔꯤ ꯍꯟꯗ꯭ꯔꯦꯗ ꯁꯝꯊꯤꯡꯒ ꯑꯗꯨꯅꯦ ꯋꯥꯟ ꯊꯥꯎꯖꯟ ꯑꯩꯠ ꯍꯟꯗ꯭ꯔꯦꯗ ꯆꯪꯗꯦ
ꯑꯗꯨꯗꯤ ꯋꯥꯠꯂꯤꯌꯦꯅ ꯅꯪꯒꯤꯗꯣ
ꯎꯝ
ꯆꯥꯡꯅꯤꯡꯉꯥꯏ ꯃꯥꯜꯂꯦ ꯑꯗꯣ ꯃꯥꯅꯁꯨ ꯍꯥꯏꯌꯦꯅ ꯑꯣꯐ ꯀꯣꯔꯁꯅ
ꯑꯗꯨꯅꯦ ꯃꯥꯅ ꯍꯥꯏꯕꯗꯨ ꯀꯣꯜ ꯔꯤꯁꯤꯞ ꯇꯧꯕ ꯈꯛꯇ ꯀꯣꯁ ꯍꯥꯏꯕ꯭ꯔꯥ ꯈꯪꯗꯦ
ꯑꯩꯒꯤꯁꯨ ꯑꯅꯥꯎꯕ ꯍꯌꯦꯡ ꯁꯦꯝꯕ ꯇꯥꯔꯦ
ꯎꯝ ꯁꯦꯝꯒ꯭ꯔꯣ ꯑꯩꯗꯤ ꯉꯁꯤꯅ ꯁꯦꯝꯔꯃꯣ ꯍꯥꯏꯕꯅꯦ
ꯑꯥ
ꯅꯨꯡꯁꯤꯅ ꯁꯦꯝꯂꯒ ꯍꯌꯦꯡ ꯍꯌꯦꯡ ꯍꯌꯦꯡ ꯍꯧꯖꯤꯛ ꯌꯨ ꯄꯤ ꯑꯥꯏ ꯑꯥꯏ ꯗꯤ ꯁꯦꯠ ꯑꯞ ꯇꯧꯕ ꯌꯥꯕꯒꯤ ꯇꯧꯋꯣ ꯍꯥꯏꯕꯅꯤ ꯅ ꯑꯃꯨꯛ ꯇꯧꯔꯗꯕꯒꯤꯅꯤ
ꯑꯣ ꯑꯣ ꯆꯩꯦꯔꯥ ꯇꯥꯎꯕ ꯌꯥꯏꯀꯣ ꯉꯁꯤ
ꯇꯥꯏꯩꯅꯣ
ꯑꯣ ꯑꯣ ꯁꯤ ꯂꯣꯏꯔꯒ ꯇꯧꯕ ꯌꯥꯔꯦ ꯇꯥꯎꯈ꯭ꯔꯁꯦ ꯑꯗꯣ ꯍꯌꯦꯡ ꯀꯣꯜ ꯇꯧꯔꯤꯉꯩ
ꯍꯣꯏ ꯇꯥꯛ ꯇꯣ ꯑꯃ ꯑꯅꯤ ꯇꯧꯔꯒ
ꯎꯝ
ꯑꯗꯨꯝ ꯇꯧꯑꯣ ꯌꯥꯒꯅꯤ ꯑꯩꯁꯨ ꯉꯁꯤꯅ ꯌꯥꯕꯅꯦꯕ ꯀꯔꯤ ꯁꯥꯟ ꯆꯕ꯭ꯔꯥ
ꯑꯣ ꯍ ꯑꯣ ꯊ ꯐꯃꯥꯏꯔꯣ ꯑꯣꯏꯁꯦ ꯃꯤ ꯑꯣ ꯀꯗ ꯎꯅ ꯇꯌꯦ ꯅꯒꯤꯁꯇꯁꯨ ꯍꯥꯏꯕꯤꯌꯨ ꯊꯣꯅ
ꯃꯥꯥꯏ ꯑꯗꯨ ꯕꯣꯜ ꯌꯦꯡꯕ ꯆꯠꯈꯤ ꯃꯃꯥꯟꯅꯕꯤ ꯍꯣꯏꯗ
ꯑꯣ ꯅꯨꯪꯉꯥꯏꯌꯦꯍꯦ ꯃꯣꯏꯗꯤ
ꯎꯝ ꯁꯤꯗꯗꯤ ꯉꯁꯤ ꯐꯕꯥꯎ ꯌꯦꯡꯕ ꯌꯥꯗ꯭ꯔꯦꯕ ꯑꯩ ꯒꯥꯔꯤ ꯁꯦꯝꯅꯤꯡꯉꯥꯏ ꯃꯤ ꯂꯥꯛꯂꯒ ꯑꯃꯨꯧ ꯂꯩꯕ ꯍꯧꯈ꯭ꯔꯦ
ꯑꯣ ꯉꯌꯣ ꯑꯩ ꯁꯤꯗ ꯂꯣꯀ ꯂꯣꯀꯥꯛ ꯇꯧꯔꯒ ꯑꯗꯨꯝ ꯂꯣꯛ ꯏꯟ ꯇꯥꯎꯔ ꯑꯁ ꯁꯨ ꯌꯥꯝꯗꯨ ꯅꯡꯗꯣ ꯃꯤ ꯁꯤꯕꯒꯤ ꯌꯨꯝꯗꯣ ꯆꯠꯈꯤꯕꯅꯤꯅꯦ ꯉꯁꯤ ꯀꯣꯜ ꯇꯕꯗ ꯀꯣꯜ ꯇꯥꯎꯈ꯭ꯔꯁꯦ ꯍꯣꯏ
ꯎꯝ ꯁꯤ ꯂꯣꯏꯔꯒꯥꯟꯗ
ꯑꯗꯨꯝ ꯂꯣꯛ ꯏꯟ ꯇꯥꯎꯕ ꯈꯨꯗꯤꯡ ꯑꯣ ꯇꯤ ꯄꯤ ꯑꯗꯨꯝ ꯂꯥꯛꯀꯗ꯭ꯔꯥ ꯑꯅꯥꯎꯕ
ꯂꯣꯛ ꯏꯟ ꯇꯧꯕ ꯈꯨꯗꯤꯡ ꯍꯣꯏ ꯑꯅꯥꯎꯕ ꯑꯗꯨꯝ ꯂꯥꯛꯄꯅꯦ ꯑꯩꯁꯨ ꯍꯧꯖꯤꯛ ꯏꯃꯥ ꯀꯣꯜ ꯇꯧꯔꯒ ꯅꯤꯕꯅꯤ ꯏꯃꯥꯗꯣ ꯇꯨꯝꯂꯒ ꯂꯩꯔꯝꯅꯤ ꯑꯩꯅ ꯅꯤꯕ ꯀꯔꯤ ꯇꯧꯔ ꯂꯩꯕ꯭ꯔꯥ ꯍꯥꯏꯌꯦ ꯃꯥꯒꯤ ꯅꯨꯃꯤꯠ
ꯑꯣ ꯑꯈꯣꯏ ꯏꯃꯥꯟꯅꯕꯤ ꯈꯣꯏ ꯇꯧꯅꯤꯡꯗꯕ ꯈꯣꯏꯒꯤꯁꯨ ꯄꯥꯏꯕ ꯌꯥꯏꯗ
ꯎꯝ ꯍꯣꯏ ꯌꯥꯕꯅꯦ
ꯑꯁꯤ ꯑꯩꯈꯣꯏ ꯍꯥꯟꯅ ꯄꯤ ꯇꯤ ꯑꯦꯝꯒꯤ ꯄꯥꯏꯔꯦ ꯑꯗꯨꯒ ꯅꯦꯛꯁꯇ ꯑꯇꯣꯞꯄꯒꯤ ꯄꯥꯏꯕ ꯌꯥꯏꯅ ꯑꯗꯣ ꯉꯥꯏꯑꯣ ꯄꯤꯇꯤꯑꯦꯝꯒꯤꯗꯤ ꯑꯩꯈꯣꯏꯒꯤ ꯅꯝꯕꯔꯅ ꯍꯥꯟꯅ ꯍꯥꯎꯋꯦꯅ ꯖꯤꯛ ꯇꯤ ꯑꯗꯨꯃꯥꯏꯅ ꯇꯧꯗꯦꯅ
ꯍꯣꯏ ꯄꯔꯤꯠ ꯗꯤ ꯑꯦꯝꯒꯤ ꯑꯗꯨꯝ ꯇꯧꯅꯤ
ꯍ ꯀꯅꯤ ꯄꯦꯇꯤꯑꯦꯝꯁꯨ ꯐꯣꯟ ꯄꯦ ꯁꯨ ꯑꯩꯈꯣꯏꯒꯤ ꯅꯝꯕꯔꯅ ꯍꯥꯟꯅ ꯍꯥꯎꯋꯦ ꯑꯗꯨꯒꯤ
ꯎꯝ ꯄꯦ ꯇꯤ ꯑꯦꯝ ꯑꯩꯒꯤꯗꯨꯁꯨ ꯆꯪꯈ꯭ꯔꯦ ꯄꯦ ꯇꯤ ꯑꯦꯝꯒꯤꯗ
ꯑꯣ ꯏꯠꯁ ꯐꯔꯦꯅ ꯑ ꯃꯥ ꯀꯕꯥ ꯑꯗꯨ ꯆꯪꯈ꯭ꯔꯗꯤ ꯅꯨꯡꯉꯥꯏꯌꯦꯍꯦ
ꯑꯗꯨꯅꯦ ꯀꯔꯤꯅꯨꯡꯁꯤ ꯇꯥꯛꯁ ꯈꯔ ꯌꯥꯝ ꯇꯧꯔꯒ ꯁꯚꯦꯟꯇꯤ ꯇꯨ ꯈꯛꯇ ꯆꯪꯉꯦꯕ ꯑꯩꯁꯨ ꯦꯕꯦꯟ ꯇꯥꯔꯦ
ꯂꯩꯉꯥꯝꯅꯨꯡꯒꯤ ꯅꯨꯄꯤꯗꯨꯁꯨ ꯆꯥꯡꯉꯦ ꯍꯥꯏꯕ꯭ꯔꯣ ꯑꯣ ꯌꯥꯝ ꯐꯩꯅ ꯖꯦꯡꯒꯤꯗꯤ ꯈꯪꯗ꯭ꯔꯤꯌꯦ ꯀꯣ ꯁꯦꯝꯕ ꯌꯥꯗ꯭ꯔꯤꯌꯦꯅ ꯅꯪ ꯃꯥꯒꯤꯗꯣ ꯌꯦꯒꯤꯤꯗꯣ
ꯑꯣ ꯃꯥ ꯍꯌꯦꯡ ꯃꯥꯒꯤꯁꯦ ꯍꯌꯦꯡꯅ ꯌꯨ ꯄꯤ ꯑ ꯑꯥꯏꯗꯤ ꯁꯗ ꯇꯧꯕ ꯌꯥꯒꯅꯤ
ꯃꯉꯅ ꯁꯍꯥꯏꯣ
ꯑꯗꯨꯝ ꯃꯦꯅꯨꯗ ꯆꯪꯂꯒ ꯑꯗꯨꯝ ꯔꯤꯐ꯭ꯔꯦꯁ ꯇꯧꯋ ꯍꯥꯏꯣ ꯄꯦꯃꯦꯟꯗꯣ
ꯑꯩꯁꯨ ꯑꯁꯤ ꯑꯩꯈꯣꯏ ꯑꯅꯤ ꯂꯣꯏꯔꯒ ꯁꯦꯝꯕ ꯇꯥꯔꯦ ꯅꯅꯥꯧꯕꯗꯣ ꯔꯔꯤꯁ ꯑꯣꯏꯗꯁꯨ ꯆꯥꯡ ꯍꯥꯏ
ꯍꯣꯏ ꯃꯤ ꯂꯣꯏꯅꯃꯛꯀꯤ ꯆꯪꯕ ꯃꯥꯜꯂꯦ
ꯑꯣ ꯎꯝ ꯎ
ꯍꯌꯦꯡ ꯕꯖꯥꯔ ꯆꯠꯅꯤꯉꯥꯏꯒꯨꯝꯕ ꯂꯩꯕ꯭ꯔꯣ
ꯍ ꯌ ꯆꯠꯅꯤꯉꯥꯏꯅꯥꯏꯇꯣꯏꯗ ꯎ ꯎꯝ ꯍꯝ
ꯍꯁꯦ ꯏꯃꯥ ꯂꯥꯛꯀꯅꯤ ꯑꯩ ꯏꯃꯥ ꯊꯦꯡꯅꯕ ꯆꯠ ꯭ꯔꯅꯤꯒꯗ꯭ꯔꯦ ꯄꯤꯁꯥ ꯂꯩꯇꯦ ꯎ
ꯁꯟꯗꯦꯁꯦ ꯑꯩꯈꯣꯏꯁꯦ ꯀꯃꯥꯏꯅ ꯇꯧꯁꯤꯔꯒꯠꯦ ꯏꯕꯨꯡꯗ ꯀꯣꯟꯐꯥꯔꯝ ꯇꯧꯗꯣꯏ ꯑꯣ ꯑꯩꯣꯏ ꯀꯣꯏ ꯂꯤꯗꯣ
ꯍꯣꯏ ꯇꯧꯋꯦ ꯏꯃꯥꯂꯦꯁꯅꯤ ꯍꯥꯏꯌꯦꯦ
ꯑꯣ ꯁꯠꯇ꯭ꯔꯁꯤ ꯌꯥꯔꯗ
ꯆꯠꯂꯁꯨ ꯌꯥ ꯆꯠꯇ꯭ꯔꯁꯨ ꯌꯥ ꯎꯝ ꯆꯂꯣꯁꯨ ꯌꯥꯔ ꯆꯠ꯭ꯔꯁꯦ ꯀꯂꯣꯁꯨ ꯐꯣꯟ ꯇꯧꯕ꯭ꯔꯥ ꯑꯩꯈꯣꯏꯅ ꯆꯠꯂꯔꯣꯏꯁꯦ ꯍꯥꯏꯔꯗꯤ ꯃꯥꯗꯣ ꯀꯔꯤꯅꯣ ꯑꯃꯨꯛ ꯈꯟꯒꯅꯦꯕ ꯑꯗꯨꯒꯤ ꯑꯁ ꯃꯕꯥꯅꯤꯗꯤ ꯆꯥꯕ ꯆꯥꯕ ꯆꯥꯔꯒ ꯑꯗꯨꯅꯤ ꯄꯩꯁꯥ ꯂꯩꯕ ꯃꯇꯝꯗ ꯆꯥꯕ ꯂꯣꯏꯕꯒꯤ ꯆꯠꯅꯤꯡꯉꯥꯏ ꯄꯩꯁꯥ ꯂꯩꯇꯦ ꯐꯠꯇꯕꯒꯤꯅꯤ ꯑꯃꯨꯛ ꯍꯧꯔꯗꯤ ꯇꯥꯂꯣꯏꯕ
ꯅꯨꯡꯗꯥꯒꯤꯁꯨ ꯃꯉꯥꯒꯨꯝꯕꯗꯤ ꯂꯣꯏꯈ꯭ꯔꯕꯅꯦ ꯉꯁꯤ
ꯎꯝ ꯑ ꯑꯁ ꯃꯥꯕꯨꯗꯤ ꯐꯣꯟ ꯇꯧꯅꯤꯡꯗ꯭ꯔꯦ ꯗꯥꯗꯤꯒꯦ
ꯅꯩꯊꯣꯏꯂꯣꯛꯗ ꯀꯣꯜ ꯇꯥꯎꯕ ꯑꯗꯨꯝ ꯅꯨꯡꯉꯥꯏ
ꯎꯝ ꯎꯝ
ꯅꯥꯏꯗꯤꯗꯣ ꯇꯥꯏ ꯊꯨꯏ ꯂꯣꯅꯦꯅꯍ ꯃꯥꯏ ꯑꯣꯏꯕꯒꯤ ꯅꯥꯏꯗꯤ ꯗꯤ ꯍꯥꯏꯕꯨ ꯃꯥꯅꯦꯦ
ꯎꯝ ꯅꯥꯏꯊꯣꯏꯂꯣꯡ ꯑꯩꯅ ꯈꯥꯝꯗ ꯅꯥꯏꯊꯣꯏꯂꯣꯡ ꯑꯅꯤ ꯑꯣꯏꯕꯒꯤ ꯀꯟꯐ꯭ꯌꯨꯁ ꯆꯠꯄ
ꯀꯣꯜ ꯇꯧꯔꯛꯀꯦ ꯍꯥꯏꯌꯦ ꯑꯈꯣꯏ ꯅꯪ ꯏꯃꯅ ꯎꯕꯦ ꯀꯣꯜ ꯇꯧꯕꯗꯣ ꯍꯣꯏ ꯈꯥꯡꯕ ꯏꯃꯅꯨ ꯌꯥꯎꯗꯣꯏꯅ ꯑꯣ ꯍꯌꯦꯌꯦ ꯀꯣꯜ ꯇꯧꯕ ꯇꯥꯔꯦ
ꯎꯝ ꯇꯋꯣ ꯉꯁꯥꯏꯗꯤ ꯑꯁ
ꯑ ꯁ ꯋꯥ ꯍꯣꯏ ꯑꯗ ꯀ ꯀꯌꯥꯃꯨꯛꯁꯨ ꯇꯥꯎꯕ꯭ꯔꯥ ꯀꯣ ꯑꯩꯗꯣ ꯀꯟꯐ꯭ꯌꯨꯁ ꯆꯠꯈ꯭ꯔꯕ ꯖꯦꯡꯒꯤꯁꯨ ꯑꯩꯅ ꯃꯔꯛ ꯃꯔꯛꯇ ꯀꯣꯜ ꯀꯥꯎꯕ ꯑꯗꯨꯒꯤ ꯎ ꯎꯝ ꯎꯝ ꯖꯒꯤ ꯁꯣ ꯃꯔꯤ ꯃꯉꯥꯒꯨꯝꯗꯤ ꯇꯥꯎꯕ ꯃꯥꯜꯂꯦ ꯑꯩꯅ
ꯎꯝ ꯇꯧꯕꯅꯦ ꯎꯝ ꯍꯨꯝ ꯍꯨꯝ
ꯍ
ꯀꯨꯂꯨꯁꯨ ꯐꯣꯟ ꯇꯧꯕ꯭ꯔꯥ
ꯍꯣꯏ ꯄ꯭ꯔꯦꯛꯇꯤꯁ ꯇꯧꯕꯅꯦ ꯃꯥꯒꯤ ꯃꯔꯨꯞ ꯅꯨꯄꯤꯒ
ꯎꯝ ꯃꯣꯏ ꯌꯥꯝ
ꯁꯥꯔ ꯎꯝ
ꯀꯅꯥꯕꯨ꯭ꯔꯣ
ꯅꯨꯄꯤꯗꯨꯒꯤꯗꯣ ꯕꯦꯔꯤꯐꯥꯏ ꯇꯧꯗ꯭ꯔꯤꯕ ꯍꯧꯖꯤꯛꯇꯤ ꯑꯗꯨꯒꯤ ꯇꯧꯗ꯭ꯔꯁꯨ ꯑꯗꯨꯃꯥꯏꯅ ꯋꯥ ꯉꯥꯡꯁꯤ ꯑꯩꯅ ꯇꯧꯋꯦ ꯃꯣꯢꯑꯅꯤꯁꯨ
ꯎꯝ
ꯂꯝꯐꯦꯜꯗ ꯂꯩꯕ ꯅꯨꯄꯥ ꯑꯃ ꯀꯣꯜ ꯇꯧꯔꯛꯑꯦ ꯃꯣꯔꯅꯤꯡꯗꯗꯣ ꯑꯩꯈꯣꯏ ꯑꯅꯤꯒꯤꯗ ꯀꯣꯜ ꯆꯠꯇꯕ ꯑꯗꯨꯒꯤ
ꯎꯝ
ꯒꯔꯨꯞꯇꯒꯤ ꯂꯝꯐꯦꯜ ꯗ ꯂꯩꯕ ꯅꯨꯄꯥ
ꯎꯝ ꯉꯥꯏꯈꯣ ꯑꯩꯉꯣꯟꯗꯁꯨ ꯅꯨꯄꯥ ꯑꯃ ꯃꯔꯤꯡ ꯅꯨꯄꯥ ꯑꯃ ꯀꯣꯜ ꯇꯧꯔꯛꯑꯦ ꯑꯩ ꯁꯥꯎꯅꯤꯡꯉꯦ ꯋꯥꯊꯤ ꯋꯥꯔꯦꯝ
ꯑꯁꯤꯗꯒꯤ
ꯎꯝ
ꯑꯥ ꯑꯗꯨꯅꯦ ꯒ꯭ꯔꯨꯞꯇ ꯑꯦꯛꯇꯤꯚ ꯑꯣꯏꯔꯁꯨ ꯇꯟꯕ ꯃꯤꯗꯣ ꯑꯗꯨꯃꯥꯏꯅ ꯇꯧꯕ ꯎꯝ
ꯁꯇꯥꯔ ꯇꯧꯋꯦꯅ ꯑꯗꯨ ꯃꯥꯗꯣ ꯏꯃꯥꯒꯤ ꯅꯝ ꯕꯔ ꯑꯗꯨ ꯀꯣꯜ ꯇꯧꯋꯦ ꯍꯥꯏꯔꯦ ꯑꯩ ꯑꯩꯗꯤ ꯀꯣꯜ ꯇꯧꯔꯛꯑꯒꯦ ꯃꯃꯥꯅꯄꯥ ꯐꯒꯠꯄꯒꯤ ꯀꯣꯂꯦꯖꯀꯤ ꯍꯪꯒꯦꯅ ꯌꯥ ꯑꯗꯨꯒꯤ ꯑꯩꯒꯤ ꯅꯝꯕꯔꯗꯨ ꯏꯃꯥꯅ ꯄꯤꯕꯤꯕ ꯃꯥꯜꯂꯦ ꯑꯗꯨꯁꯨ ꯀꯣꯜ ꯇꯧꯔ ꯁꯥꯎꯅꯤꯡꯕꯗꯣ ꯑꯗꯨꯝ ꯃꯥ ꯍꯣꯏ ꯃꯆꯤꯟ ꯊꯤꯕꯗꯣ ꯁꯤꯅ ꯑꯃꯨꯛ ꯀꯣꯜ ꯇꯧꯔꯛꯄ ꯑꯩꯅ ꯄꯥꯏꯈꯠꯇꯕ ꯋꯥꯊꯤ ꯋꯥꯔꯦꯝ ꯁꯥꯎꯅꯤꯡꯉꯦ
ꯑꯗꯨꯅꯦ ꯒ꯭ꯔꯨꯞꯇ ꯑꯗꯨꯝ ꯌꯥꯝ ꯑꯦꯛꯇꯤꯚ ꯑꯣꯏꯔꯗꯤ ꯑꯗꯨ ꯃꯥꯏꯅ ꯇꯥꯎꯕ ꯑꯗꯨꯒꯤ ꯇꯕꯅꯦ ꯑꯩꯗꯤ
ꯎꯝ ꯑꯗꯨ
ꯈꯔ ꯑꯩꯁꯨ ꯉꯁꯤ ꯈꯔ ꯑꯦꯛꯇꯤꯚ ꯑꯣꯏꯕꯒꯤ ꯃꯤ ꯑꯅꯤ ꯀꯣꯜ ꯇꯧꯋꯦꯕ ꯑꯩꯈꯣꯏꯒꯤꯁꯨ ꯐꯥꯗꯤ ꯐ ꯑꯗꯨꯥ ꯑꯗꯨ ꯑꯣꯏꯔꯁꯨ
ꯎꯝ ꯆꯨꯝꯅ ꯁꯨꯝ ꯀꯣꯜ ꯇꯧꯔꯛꯑꯀꯦꯕ ꯃꯣꯏꯗꯤ
ꯑ ꯑꯁꯨ ꯑꯩꯁꯨ ꯇꯉ ꯇꯗꯤ
ꯎꯝ ꯌꯦꯗꯦ ꯀ ꯑꯕ ꯄꯥꯏꯔꯣ
ꯑꯣ ꯅꯨꯃꯤꯠ ꯑꯅꯤ ꯑꯍꯨꯝꯒꯨꯝꯗ ꯀꯝꯄ꯭ꯂꯤꯠ ꯇꯧꯅꯤꯡꯉꯥꯏ ꯇꯧꯒꯦ ꯑꯩꯗꯤ ꯄꯥꯏꯕꯨ ꯄꯥꯏꯔꯕꯤ
ꯑꯗꯨꯝ ꯇꯧꯋ ꯍꯣꯏ
ꯎꯝ ꯅ ꯔꯨꯝꯝꯗ ꯀꯥꯎꯕ꯭ꯔꯥ ꯅꯣꯏꯗꯣ
ꯎꯝ ꯑꯩꯒꯤ ꯔꯨꯝꯗ ꯃꯥꯅ ꯀꯦꯕ ꯑꯩꯅ ꯖꯨꯔꯒ ꯂꯩꯔꯦ ꯎ ꯃꯦꯀꯞꯀꯤ ꯀꯤꯠꯇꯣ ꯑꯁ ꯏꯕꯥꯅꯤꯒꯤ ꯕꯦꯛ ꯕ꯭ꯂꯦꯛ ꯑꯃ ꯑꯃ ꯂꯩꯕꯗꯣ ꯑꯗꯨ ꯄꯥꯛꯏꯔ ꯄꯨꯔꯛꯏꯅꯦ
ꯀꯔꯤꯕ
ꯃꯦꯀꯞ ꯄꯣꯠꯇꯣ ꯕꯅꯤ ꯅꯍꯥꯛ ꯋꯥꯟ ꯇꯨ ꯐꯤꯐꯇꯤ ꯇꯨ ꯐꯤ ꯇꯤꯒꯂꯞ ꯕꯦꯛꯇꯣ ꯑꯗꯨꯗ ꯈꯤꯜꯂꯒ ꯄꯨꯔꯛꯑꯦꯕ ꯃꯥ ꯃ ꯀꯞꯀꯤꯇꯣ
ꯆꯠꯇ꯭ꯔꯕ꯭ꯔꯣ ꯃꯥꯗꯣ
ꯎꯝ ꯇꯧꯔꯤ
ꯑꯣ ꯑꯁ ꯃꯇꯝ ꯆꯪꯉꯦꯀꯣ
ꯎꯝ
ꯑꯩꯁꯨꯟꯗꯣ ꯃꯥ ꯇ ꯑꯣꯕ ꯇꯥꯔꯦ
ꯂꯥꯛꯑꯣ ꯗꯦꯅꯥꯕꯨꯁꯨ ꯇꯧꯕꯤꯌꯣ ꯍꯥꯏꯔꯒ
ꯎꯝ
ꯂꯔꯥꯝꯁꯦꯁ ꯍꯦ
ꯕ ꯌꯦꯡꯒꯗ꯭ꯔꯥ ꯃꯈꯥ ꯀꯨꯝꯅꯒ ꯅꯣꯏꯁꯨ
ꯌꯦꯡꯉꯣꯌꯦ ꯃꯤ ꯑꯥ ꯈꯨꯟꯗꯒꯤ ꯂꯥꯛꯄꯁꯤꯡꯗꯣ ꯌꯥꯝ ꯂꯩꯌꯦꯕ ꯑꯗꯨꯒꯤ
ꯑꯁ ꯏꯆꯦ ꯑꯃꯅ ꯃꯣꯃꯣ
ꯎꯝ ꯑꯣ ꯌꯥꯔꯦ ꯌꯦ ꯑꯩ ꯊꯝꯃꯦꯀꯣ ꯍꯝ